ꯍꯧꯒꯠꯂꯕꯣ
ꯍꯧꯒꯠꯄ ꯀꯨꯏꯔꯦ ꯉꯁꯤ ꯉꯟꯅ ꯍꯧꯒꯠꯄꯅꯦ ꯑꯩ
ꯑꯣ ꯆꯥꯛꯗꯤ ꯊꯣꯡꯉꯕꯣ
ꯊꯣꯡꯕ ꯂꯣꯏꯔꯦ ꯍꯣꯏ
ꯎꯝ ꯉꯜꯂꯦꯅ ꯉꯁꯤꯗꯤ
ꯉꯜꯂꯦ
ꯈꯪꯗꯦ ꯉꯔꯥꯡꯗꯣ ꯊꯦꯡꯅ ꯇꯨꯝꯃꯦ ꯑꯗꯨ ꯑꯣꯏꯔꯁꯨ
ꯑꯣ ꯀ꯭ꯔꯤ ꯍꯦꯟꯖꯥꯡ ꯊꯣꯡꯕ꯭ꯔꯣ
ꯎꯝ ꯀꯣꯂꯤꯐ꯭ꯂꯥꯋꯔꯒ ꯇꯤꯟ ꯐꯤꯁ ꯊꯣꯡꯉꯦ
ꯀꯔꯤ
ꯀꯣꯂꯤ ꯐ꯭ꯂꯥꯋꯔꯒ ꯀꯣ ꯇꯤꯟ ꯐꯤꯁ ꯊꯣꯡꯉꯦꯕ
ꯑꯣ
ꯏꯟꯁꯥꯡ ꯂꯩꯇ꯭ꯔꯦ ꯊꯣꯡꯅꯤꯡꯉꯥꯏ
ꯀꯔꯤ ꯊꯣꯡꯗ꯭ꯔꯤꯕꯣ
ꯊꯣꯡꯗ꯭ꯔꯤ ꯔꯦ ꯍꯦꯟꯁꯥꯡ ꯊꯣꯡꯗꯣꯏꯅꯣ ꯈꯪꯗ꯭ꯔꯦ ꯅꯪꯅ ꯄꯤꯕ ꯂꯩꯇ꯭ꯔꯦ ꯕꯖꯥꯔꯁꯨ ꯀꯣꯏꯗꯕꯒꯤ
ꯅꯣꯡꯂꯥ ꯑꯁ ꯇꯜꯂꯦ ꯉꯁꯤ ꯃꯄꯥꯟ ꯊꯣꯛꯂꯔꯣꯏ
ꯍꯣꯏ ꯁꯥꯒꯅꯤ ꯉꯁꯤꯁꯦ
ꯌꯥꯝ ꯁꯥꯏ ꯑꯩꯗꯤ ꯅꯨꯡꯁꯥ ꯀꯟꯕꯒꯤꯀꯣ ꯑꯩ ꯊꯣꯡꯅꯥꯎꯗꯒꯤ ꯆꯪꯉꯦꯕ ꯑꯗꯨꯒꯤ ꯑꯩꯗꯤ ꯕꯥꯔꯣꯒꯨꯝꯕ ꯇꯥꯔꯝꯒꯗ꯭ꯔꯅ ꯈꯜꯂꯒ
ꯑꯗꯨ ꯀꯟꯕꯒꯤ ꯅꯨꯡꯁꯥ ꯌꯥꯝ ꯀꯟꯕ ꯃꯥꯜꯂꯤꯗꯨꯗꯤ
ꯄꯨꯡ ꯇꯔꯨꯛ ꯈꯛꯇ ꯑꯣꯏꯔꯝꯃꯦ
ꯎꯝ ꯌꯥꯝ ꯁꯥꯡꯉꯅꯤ ꯉꯁꯤꯁꯦ ꯇꯨꯝ ꯍꯧꯒꯠꯄꯗ ꯈꯪꯉꯤꯅ ꯈꯣꯏꯁꯨ
ꯎꯝ ꯍꯣꯏ
ꯈꯪꯗ꯭ꯔꯦ ꯇꯧꯔꯤꯁꯦ
ꯐꯤꯒꯔꯤ ꯇꯥꯎꯗꯣꯏꯔꯣ
ꯎꯝ ꯈꯪꯗ꯭ꯔꯦ ꯀꯔꯤ ꯇꯧꯗꯣꯏꯅꯣ
ꯍꯌꯦꯡꯗꯤ ꯑꯃꯨꯛ ꯒꯅꯤ ꯆꯥꯛ ꯆꯥꯔꯦ
ꯀꯔꯤ
ꯏꯃꯥ ꯕꯥꯕꯥ ꯆꯥꯛ ꯆꯥꯔꯁꯦ ꯍꯥꯢꯌꯦ
ꯍꯧꯖꯤꯛꯂꯣ ꯑꯁ ꯀꯔꯤꯔ
ꯃꯥ
ꯆꯥꯛ ꯁꯪ ꯆꯥꯕ ꯉꯥꯜꯂꯦꯅ
ꯍꯣꯜ ꯉꯟꯔꯦ ꯉꯁꯤ ꯃ ꯑꯥ ꯕꯖꯥꯔꯗ ꯊꯣꯛꯀꯅꯦꯕ
ꯑꯥ
ꯑꯗꯨꯒꯤ
ꯃꯊꯟꯇ
ꯍꯣꯢ ꯃꯊꯟꯗ ꯆꯠꯇꯣꯢꯅꯦ ꯑꯩ ꯇꯥꯟꯕꯒꯤꯀꯣ
ꯑꯁꯤꯗꯒꯤꯔ ꯑꯁꯤꯗ ꯑꯩꯈꯣꯢꯒꯤ ꯕꯖꯥꯔꯗꯔꯣ
ꯍꯣꯢ
ꯋꯥꯛꯀꯤꯡ ꯑꯣꯢꯅ ꯆꯠꯄ꯭ꯔꯥ
ꯅꯠꯇꯦ ꯊꯣꯛꯀꯅꯤ ꯍꯥꯢꯕ ꯎꯝ ꯍꯧꯒꯠꯄꯇ ꯉꯥꯢꯔꯦ ꯑꯗꯣ ꯊꯣꯡꯀꯅꯤꯕ
ꯑꯣ ꯑꯣ
ꯑꯗꯨꯒꯤ ꯃꯥ ꯉꯟꯅ ꯆꯥꯛ ꯆꯥꯔꯁꯦ ꯍꯥꯢꯕ
ꯍꯝ
ꯏꯁꯤꯡ ꯁꯨ ꯏꯁꯤꯡ ꯇꯥꯕ꯭ꯔꯥ
ꯎꯝ ꯏꯁꯤꯡ ꯁꯦ ꯀꯔꯤꯌꯦꯒꯦ ꯁꯨꯃꯥꯢꯅ ꯇꯧꯋꯦ
ꯑꯥ ꯍꯥ ꯆꯥꯔꯁꯦ ꯍꯥꯢꯔꯗꯤ ꯆꯥꯕ ꯇꯥꯔꯦ꯫
ꯌꯥꯝ ꯉꯥꯜꯂꯦꯍꯦ ꯅꯣꯢꯁꯦ꯫
ꯉꯜꯂꯦ ꯍꯣꯢ꯫ ꯉꯟꯕꯗꯤ ꯅꯠꯇꯦ ꯑꯁꯦꯡꯕ, ꯍꯥꯢꯔꯗꯤ ꯑꯩꯈꯣꯢꯅ꯫
ꯉꯜꯂꯦꯗ꯫ ꯌꯨꯝꯗ ꯑꯣꯢꯔꯗꯤ ꯉꯥꯟꯗ꯭ꯔꯦ꯫
ꯑꯩꯈꯣꯢꯅꯦ ꯇꯥꯢꯃꯤꯡꯗꯣ ꯑꯩꯈꯣꯢꯒꯤ ꯇꯥꯢꯃꯤꯡꯗꯣ ꯖꯤꯛ ꯖꯥꯛ ꯑꯣꯢꯈ꯭ꯔꯕꯒꯤꯅꯦꯕ꯫
ꯍꯣꯢ ꯍꯣꯢ꯫
ꯑꯩꯈꯣꯢꯁꯨ ꯀꯣꯜꯂꯦꯖ ꯒꯨꯝꯕ ꯀꯥꯔꯗꯤ, ꯑꯗꯨꯃꯥꯢ ꯇꯥꯎꯔꯔꯣꯢ꯫
ꯎꯝ
ꯑꯩ ꯌꯨꯝꯗ ꯅꯥꯛꯄꯁꯤꯡꯗꯣ ꯀꯣꯜꯂꯦꯖ ꯀꯨꯝꯕ ꯆꯠꯄꯒꯤꯀꯣ꯫
ꯑꯥ
ꯉꯟ ꯉꯟꯅ ꯍꯧꯒꯠꯄꯅꯦꯕ꯫
ꯑꯣ ꯑꯩꯈꯣꯢꯅꯤꯁꯨ ꯑꯗꯨꯝ ꯉꯥꯟꯅ ꯆꯥꯛ ꯆꯥꯢ ꯑꯗꯨꯁꯨ ꯏꯅꯥꯎ ꯅꯨꯄꯥ ꯀ꯭ꯂꯥꯁ ꯂꯩꯇꯦ ꯑꯗꯨꯒꯤꯅꯤ꯫
ꯅꯤꯄꯥꯥꯟ, ꯒꯨꯝꯕ ꯇꯥꯔꯗꯤ ꯃꯣꯢꯗꯣ ꯆꯠꯊꯣꯛꯈ꯭ꯔꯅꯤꯕ ꯑꯗꯨꯒꯤ ꯉꯜꯂꯦ ꯃꯣꯢꯁꯦ꯫
ꯎꯄꯥꯢꯒ ꯂꯩꯇ꯭ꯔꯦ ꯊꯦꯡꯉꯗꯤ꯫
ꯆꯥꯔꯁꯤ ꯍꯥꯏꯔꯗꯤ ꯆꯥꯕ ꯇꯥꯔꯦ꯫
ꯉꯁꯤꯗꯤ ꯁꯥꯔꯅꯤ ꯈꯪꯉꯦ꯫
ꯁꯥꯒꯅꯤ꯫
ꯃꯁꯔꯨꯝ ꯊꯣꯛꯄ ꯐꯥꯎ ꯑꯗꯨꯝ ꯁꯥꯏ꯫
ꯑꯗꯨꯅꯦ꯫
ꯃꯔꯛꯇ ꯑꯣꯏꯔꯁꯨ ꯀꯔꯤ ꯍꯥꯏꯁꯤꯔꯥ꯫ ꯃꯁꯤ ꯁꯥꯒꯅꯤ ꯍꯥꯏꯕꯗꯨ ꯑꯗꯨꯝ ꯈꯪꯉꯦ꯫ ꯉꯔꯥꯡꯒꯤ ꯆꯥꯛꯐꯥꯎ ꯄꯨꯝꯃꯦ꯫
ꯑꯁ
ꯉꯔꯥꯡ ꯅꯨꯡꯗꯥꯡꯒꯤ꯫
ꯈꯣꯏꯗꯗꯤ ꯗꯨꯃꯥꯏꯅꯗꯤ ꯇꯧꯗꯦ꯫
ꯆꯥꯛ ꯄꯨꯝꯃꯦ ꯉꯁꯤ꯫
ꯑꯗꯨ ꯃꯥꯢꯅꯗꯤ ꯇꯧꯗꯦ ꯏꯟꯖꯥꯡꯁꯨ ꯄꯨꯝꯗꯦ ꯆꯥꯛꯁꯨ ꯄꯨꯝꯗꯦ꯫
ꯈꯣꯢꯗꯤ ꯄꯥꯛꯅ ꯄꯨꯝꯗꯦꯗ ꯉꯁꯤ ꯄꯨꯝꯃꯦ ꯀꯔꯤꯒꯤꯔ ꯈꯪꯗꯦ꯫ ꯁꯥꯕꯒꯤꯔ ꯄꯨꯝꯅꯝ ꯑꯃ ꯂꯩ꯫
ꯉꯔꯥꯡꯁꯨ ꯇꯧꯕꯅꯦ ꯑꯩ꯫ ꯏꯟꯖꯥꯡꯀꯣ ꯏꯁꯤꯡꯗ, ꯊꯝꯔꯒ ꯊꯝꯕꯅꯦꯕ꯫
ꯑꯗꯨ ꯈꯪꯗꯦ ꯅꯝꯊꯤꯕꯥ ꯋꯥꯅꯦ꯫
ꯀꯔꯤ ꯏꯟꯁꯥꯡ ꯆꯥꯗꯣꯏꯅꯣ ꯈꯪꯗ꯭ꯔꯦ ꯁꯤꯁꯦ꯫
ꯁꯥꯏꯌꯦ ꯏꯟꯁꯥꯡꯁꯨ ꯁꯥꯏ ꯆꯥꯛꯁꯨ ꯁꯥꯏ
ꯉꯁꯤꯅ ꯑꯍꯥꯟꯕꯅꯦ ꯇꯤꯟꯐꯤꯁꯀꯥ ꯗꯣ ꯀꯣꯕꯤꯒꯤ ꯂꯥꯏ ꯆꯥꯕꯗꯣ
ꯎꯝ ꯁꯨꯝ ꯆꯥꯕꯅꯦ ꯑꯈꯣꯏꯁꯨ
ꯑꯦ ꯑꯩꯅ ꯈꯪꯕꯗ ꯑꯈꯣꯏꯗꯤ ꯆꯥꯥꯛ ꯑꯁꯨꯃꯥꯏꯅ ꯆꯥꯗꯦ ꯅꯣꯏꯗꯤ ꯇꯤꯟꯐꯤꯁ ꯌꯥꯝ ꯆꯥꯏꯍꯦ
ꯆꯥꯕꯅꯦ ꯏꯟꯁꯥꯡ ꯂꯩꯇꯦꯗꯅ ꯑꯈꯣꯏꯗꯗꯤ
ꯅꯝꯊꯤꯗꯔꯣ
ꯍꯥꯎ ꯎꯄꯥꯥꯏ ꯂꯩꯥ
ꯃꯄꯥꯟꯒ ꯊꯨꯡꯅꯤꯡ ꯗ꯭ꯔꯦ ꯇꯧꯔꯤꯁꯦ ꯁꯤꯁꯨ ꯌꯥꯗꯕ ꯃꯥꯂꯦ ꯈꯨꯗꯛꯇꯗꯤ ꯇꯤꯟꯐꯤꯁꯅ ꯅꯨꯡꯉꯥꯏꯕꯅꯦꯀꯣ ꯊꯣꯡꯕ ꯃꯥꯗꯤ ꯇꯨꯝ ꯊꯨꯅ ꯂꯣꯏꯁꯤꯜꯂꯤꯅ
ꯍꯥ ꯑꯈꯣꯏꯗꯗꯤꯀꯣ ꯑꯁꯦꯡꯕ ꯎꯄꯥꯏ ꯂꯩꯇꯦ ꯏꯟꯁꯥꯡ ꯅꯥꯄꯤꯗꯣ ꯌꯥꯝꯗꯕꯒꯤ
ꯑꯥ ꯑꯌꯨꯛꯇ ꯑꯃ ꯃꯣꯏꯁꯦ ꯁꯤꯗ ꯕꯖꯥꯔꯗ ꯀꯥꯔꯒ ꯑꯃꯨꯛꯀ ꯍꯜꯂꯛꯑꯒ ꯌꯣꯟꯕꯒꯤ ꯈꯔꯕꯨꯗꯤ ꯊꯦꯡꯉꯝꯒꯅꯤ ꯀꯣ
ꯁꯦꯡꯉꯦ ꯍꯥꯥ
ꯑꯗꯨꯒ ꯃꯣꯏꯗꯤ ꯑꯃꯨꯛꯀ ꯍꯥꯏꯕꯗꯤ ꯃꯣꯏꯅ ꯂꯥꯎꯕꯁꯤꯡꯗꯣ
ꯎꯝ
ꯔꯣꯐꯦꯠ ꯆꯥꯅꯤꯉꯥꯏꯒꯤ ꯑꯃꯨꯛꯀ ꯁꯦꯝꯗꯣꯏꯅꯤꯗꯅ
ꯍꯣꯏ ꯅꯨꯡꯇꯤꯒꯤ ꯄꯨꯗꯦ ꯏꯟꯁꯥꯡ ꯃꯣꯏ ꯂꯣꯏꯗꯔꯤꯐꯥꯎ ꯑꯗꯨꯝ ꯐꯠꯇ꯭ꯔꯁꯨ ꯌꯣꯟꯕꯅꯤ
ꯑꯣ ꯑꯣ ꯏꯟꯖꯥꯡ ꯗꯣ ꯑꯥꯗ ꯌꯣꯟꯕꯁꯨ ꯆꯞ ꯃꯥꯟꯅꯕ꯭ꯔꯅꯦ ꯆꯤꯡꯒꯤ ꯌꯥꯝꯅ ꯐꯪꯉꯦ ꯍꯥꯏꯕ ꯃꯐꯝꯗꯨ
ꯑꯣ ꯇꯥꯡꯕꯅꯦ ꯍꯣꯏ ꯇꯥꯡꯕꯅꯦ
ꯃꯤꯁꯤꯡꯗꯤ ꯇꯨꯝ ꯂꯥꯛꯏꯕ ꯃꯥꯜꯂꯦꯀꯣ
ꯎꯝ ꯎꯄꯥꯏ ꯂꯩꯥꯇꯦꯅ
ꯍꯣꯏ ꯇꯨꯏꯁꯨ ꯆꯤꯡꯒꯤ ꯐꯪꯕꯒꯤꯀꯣ
ꯍꯣꯏ ꯑꯩꯈꯣꯏꯅ ꯑꯄꯥꯝꯕꯗꯤ ꯐꯪꯕꯗꯤ ꯐꯪꯅꯦ
ꯍꯣꯏ ꯑꯗꯨꯒꯤꯅꯤꯗ ꯆꯤꯡꯒꯤꯗꯤ ꯈꯔ ꯐꯥꯏꯅ ꯇꯥꯡꯉꯁꯨ
ꯎꯝ
ꯍꯥꯔ ꯊꯝꯕ ꯆꯥꯕ ꯁꯔꯨꯛꯇꯨꯗꯤ
ꯍꯣꯏ
ꯅꯪꯒꯤ ꯅꯆꯦ ꯑꯃꯗꯣ
ꯎꯝ ꯑꯃ
ꯅꯠꯇꯦ ꯐꯤ ꯁꯥꯕꯤꯗꯣ
ꯑꯣ ꯇꯥꯎꯗꯦ
ꯎꯝ
ꯀꯔꯤ ꯀ꯭ꯔꯤ ꯂꯩꯕ꯭ꯔꯥ
ꯎꯝ ꯇꯥꯎꯕ꯭ꯔꯥ ꯍꯪꯕꯅꯤꯗ ꯃꯥꯒꯤ ꯅꯨꯄꯥꯒꯤ ꯏꯁꯇꯦꯇꯥꯁꯇꯣ ꯎꯕ꯭ꯔꯥ
ꯎꯋꯦ
ꯎꯕ꯭ꯔꯥ
ꯎꯋꯦ
ꯎꯋꯦ
ꯎꯝ ꯅꯍꯥꯟ ꯑꯩꯒꯤ ꯕꯥꯔꯗꯦ ꯅꯨꯃꯤꯠꯇꯨꯗꯤꯀꯣ
ꯑꯥ
ꯃꯥ ꯀꯣꯜ ꯇꯧꯔꯛꯑꯦ
ꯅꯆꯦꯔꯣ
ꯎꯝ
ꯎꯝ
ꯀꯔꯤꯁꯨ ꯍꯥꯏꯇꯦ ꯑꯩꯉꯣꯟꯗ
ꯁꯤꯇꯥꯁꯇ ꯎꯕ ꯀꯟꯅꯤ ꯑꯁ ꯅꯨꯄꯥꯅꯅꯤ ꯅꯨꯄꯥ ꯍꯧꯖꯤꯛꯀꯥꯟ ꯅꯨꯄꯥꯁꯦ ꯑꯩ ꯁꯥꯎꯅꯤꯡꯉꯦꯀꯣ ꯑꯩꯈꯣꯏꯒꯤ ꯇꯔꯥ ꯐꯥꯕꯤ ꯅꯨ ꯄꯥꯁꯨ ꯑꯁꯦꯡꯕ ꯍꯥꯏꯔꯗꯤ ꯌꯥꯗꯕꯅꯤꯀꯣ
ꯑꯩꯗꯤꯀꯣ ꯑꯍꯥꯟꯕꯗꯗꯤꯀꯣ
ꯍꯣꯏ
ꯎꯝ ꯅꯨꯄꯤ ꯅꯔꯥ ꯍꯥꯡꯉꯤꯅꯤꯕ
ꯅꯨꯄꯤ ꯑꯗꯨ ꯅꯨꯄꯤ ꯅꯍꯥꯟ ꯀꯣ ꯑꯩꯈꯣꯏꯒꯤ ꯏꯃꯥꯟꯅ ꯅꯨꯄꯤ ꯑꯃ ꯃꯁꯥꯝ ꯃꯁꯥꯝ ꯅꯠꯇꯦ ꯇꯔꯥ ꯐꯥꯕꯤ ꯃꯥꯒ ꯄꯨꯟ ꯑꯃ ꯂꯥꯏꯑꯦꯗꯅ ꯆꯠꯃꯤꯟꯅꯕ
ꯎꯝ
ꯑꯗꯨ ꯃꯣꯏ ꯗꯦꯟ ꯇꯦꯜꯗ ꯂꯥꯏꯔꯀꯥꯟꯗ ꯑ ꯀꯔꯤ ꯑꯁ ꯑꯗꯨꯒꯤ ꯋꯥꯔꯤꯗꯣ ꯑꯃꯨꯛꯀ ꯂꯤꯕ ꯍꯥꯏꯗꯨꯅꯦ ꯑꯗꯨꯀꯥꯟꯗꯒꯤ ꯑꯩꯅ ꯈꯟꯕꯅꯤ ꯑꯩꯈꯣꯏꯒꯤ ꯏꯃꯥꯟꯕꯤ ꯑꯗꯨꯗ ꯃꯥꯁꯦ ꯆꯥꯏꯌꯦꯕꯀꯣ ꯁꯥꯎꯔꯒ ꯌꯥꯝ ꯁꯥꯎꯔꯒ ꯀꯣ
ꯎꯝ
ꯃꯥꯒꯤ ꯅꯨꯄꯤꯗ ꯅꯠꯇꯕ ꯃꯥꯒꯤ ꯃꯃꯥꯟꯅꯕꯤꯗ ꯌꯥꯝ ꯁꯥꯎꯔꯒ ꯋꯥꯕ ꯀ꯭ꯔꯤ ꯍꯥꯏꯁꯤꯔ ꯐꯠꯇꯕ ꯉꯥꯡꯕꯗꯣ ꯇꯥꯕꯗꯗꯤ ꯅꯨꯡꯉꯥꯏꯇꯦꯗꯅ ꯑꯁ ꯀꯔꯤꯔ ꯍꯥꯏ ꯑ ꯁꯥꯎꯅꯤꯡꯉꯁꯨ ꯃꯥꯒꯤ ꯅꯨꯄꯤꯗ ꯁꯥꯎꯔꯗꯤ ꯌꯥꯏ ꯍꯥꯏꯕ ꯃꯥꯒꯤ ꯃꯃꯥꯟ ꯑꯗꯨ ꯑꯗꯨꯗ ꯅꯠ ꯈꯛꯇ ꯅꯠꯇꯦ
ꯑꯩꯗꯣ ꯑꯃꯨꯛ ꯂꯤꯕ ꯍꯥꯏꯗꯕꯀꯣ ꯁꯤ ꯌꯥꯝ ꯁꯥꯎꯕꯅꯦ ꯑꯗꯨ ꯑꯗꯨꯒꯤ ꯋꯥꯔꯤꯗꯣ ꯑꯃꯨꯛꯀ ꯑꯃꯨꯛꯀ ꯂꯤꯕꯅꯤ ꯃꯥꯗꯣ ꯁꯥꯎꯅꯤꯡꯕꯒꯤꯀꯣ
ꯑꯗꯨꯗꯒꯤ ꯑꯩꯅ ꯈꯟꯕꯗꯤ ꯁꯤ ꯅꯨꯄꯥꯁꯤ ꯌꯥꯝꯅꯗꯤ ꯐꯥꯕꯅꯤ ꯅꯠꯇꯦꯀꯣꯅ ꯑꯩ ꯑꯗꯨꯗꯒꯤ ꯈꯜꯂꯦ ꯑꯗꯨꯒ ꯅꯍꯥꯟꯁꯨ ꯍꯣꯏ ꯎꯝ ꯈꯔ ꯋꯥ ꯌꯥꯝ ꯉꯥꯡꯗꯤ ꯂꯩꯌꯦꯅ
ꯎꯝ
ꯋꯥ ꯌꯥꯝ ꯃꯅꯥ ꯆꯥꯎꯕꯤꯗꯣ
ꯎꯝ
ꯃꯣꯏ ꯃꯥꯗꯁꯨ ꯇꯥꯛꯎꯕꯅꯦꯀꯣ
ꯎꯝ
ꯃꯥꯁꯨ ꯇꯥꯎꯕꯅꯦ ꯅꯪꯒꯤ ꯔꯨꯝꯇ ꯆꯠꯂꯣ ꯅꯪꯁꯨ꯫ ꯑꯗꯨꯒꯤ ꯅꯨꯃꯤꯠꯇꯤ ꯃꯥ ꯂꯥꯜꯂꯦꯕ ꯃꯥ ꯀ꯭ꯔꯤ ꯍꯥꯏꯁꯤꯔꯥ ꯎꯝ ꯑꯩꯈꯣꯏ ꯏꯃꯥꯟꯅꯕꯤ ꯀꯣꯜ ꯄꯥꯏꯈꯠꯇꯕꯒꯤ ꯃꯉꯣꯟꯗ ꯇꯥꯎꯕ ꯃꯥꯜꯂꯦ꯫